ꯍꯜꯂꯣ
ꯎꯝ ꯇꯥꯔꯦ ꯇꯥꯔꯦ
ꯇꯥꯔꯦ ꯇꯥꯔꯦ, ꯑꯣ ꯀꯩꯗꯧꯔꯝꯃꯤꯅꯣ
ꯀꯩꯁꯨ ꯇꯧꯗꯦ ꯁꯨꯝ ꯂꯩꯔꯝꯃꯤꯅꯦ
ꯆꯥꯛꯇꯤ ꯆꯥꯔꯕꯣ
ꯎꯝ ꯆꯥꯔꯦ
ꯆꯥꯔꯦ ꯀꯩꯒꯤꯟ ꯑꯩꯅ ꯍꯥꯏꯕꯁꯤ ꯑꯩꯉꯣꯟꯗ ꯑꯃꯨꯛ ꯍꯜꯂ ꯇꯔꯤꯁꯤ ꯑꯗꯨꯃꯥꯏꯟ ꯇꯧꯕ ꯑꯃꯨꯛ ꯑꯃꯨꯛ ꯌꯥꯎꯕꯅꯤ ꯑꯗꯨ ꯀꯩꯁꯨ ꯇꯧꯔꯣꯏꯗꯕ ꯅꯠꯇ꯭ꯔꯣ ꯁꯤꯗꯤ, ꯎꯝ ꯀꯦꯝ ꯇꯧꯔꯣꯏ ꯑꯗꯨꯏꯗꯣ ꯑꯥ ꯅꯪꯅ ꯉꯥꯡꯕꯗꯣ ꯇꯥꯕ ꯑꯃ ꯅꯠꯇ꯭ꯔꯒ ꯍꯜꯂꯒ ꯇꯥꯕꯗꯣ ꯑꯗꯨꯗꯨ ꯇꯥꯕ ꯑꯃ ꯑꯗꯨꯃꯥꯏꯅ ꯃꯣꯏꯗ ꯔꯦꯀꯣꯠ ꯇꯧꯕ ꯀꯥꯟꯗ ꯑꯃꯇꯪ ꯇꯧꯗꯣꯏꯅꯦꯕꯀꯣ ꯑꯣ! ꯑꯅꯤꯃꯛ ꯇꯧꯔꯣꯏ ꯀꯩꯗꯧꯔꯝꯃꯤꯅꯣ, ꯍꯣꯁꯇꯦꯜꯗ ꯂꯥꯏꯔꯤꯛ ꯄꯥꯕ ꯂꯥꯛꯑꯝꯕꯅꯤ
ꯎꯝ
ꯎꯝ ꯀꯔꯤ ꯏꯟꯟꯖꯥꯡ ꯆꯥꯔꯕ ꯍꯥ, ꯂꯥꯏꯔꯤꯛ ꯄꯥꯗ꯭ꯔꯕ ꯀꯩ ꯍꯥꯏꯅꯣ ꯍꯧꯖꯤꯛꯇꯤ ꯂꯥꯏꯔꯤꯛ ꯄꯥꯗ꯭ꯔꯕꯣꯕ, ꯄꯥꯏ
ꯎꯝ
ꯎꯝ ꯉꯥꯍꯥꯛ ꯄꯣꯊꯥꯕꯒꯤ ꯇꯧꯔꯛꯄꯅꯤꯗ ꯑꯦꯝ꯬ꯌꯨꯗ ꯂꯩꯕ ꯎꯝ ꯑꯦꯛꯖꯥꯝ ꯇꯧꯗꯣꯔꯕ ꯑꯗꯨꯒꯤ ꯂꯥꯏꯔꯤꯛ ꯈꯔ ꯄꯥꯗ ꯌꯥꯗ꯭ꯔꯕ ꯍꯟꯗꯛꯅ ꯂꯣꯏꯕ ꯑꯣꯏꯗꯣꯏꯔ ꯍꯧꯕ ꯑꯣꯏꯗꯣꯏꯔ ꯇꯪꯈꯥꯏ ꯑꯣ ꯇꯪꯈꯥꯏ ꯆꯜꯂꯥꯕ ꯎꯝ ꯇꯪꯈꯥꯏ ꯆꯟꯗꯧꯕ ꯑꯩꯒꯤ ꯏꯅꯥꯎ ꯅꯨꯄꯥ ꯑꯃꯁꯨ ꯇꯧꯋꯦ ꯑꯦꯝ꯬ꯌꯨꯗ ꯑꯣ ꯑꯦ ꯃꯥꯁꯨ ꯑꯅꯧ ꯑꯅꯧꯕ ꯑꯅꯧꯕꯗꯤ ꯂꯧꯔꯝꯒꯤꯔꯣꯏ ꯃꯥꯅ ꯂꯣꯏꯔꯦ ꯍꯟꯗꯛꯅ, ꯑꯣ ꯍꯟꯗꯛ ꯂꯣꯏꯕ
ꯎꯝ
ꯎꯝ ꯎꯝ ꯆꯥꯛ ꯆꯥꯔꯕꯣ ꯄꯨꯡꯕꯨꯗꯤ ꯆꯥꯔꯦ ꯈꯔ ꯊꯦꯡꯉꯦ, ꯀꯩ ꯏꯟꯖꯥꯡ ꯆꯥꯔꯕ ꯇꯥꯗꯦ
ꯑꯈꯣꯏ ꯎꯠꯇꯤ ꯊꯣꯡꯕ‌ ꯆꯥꯏ
ꯎꯝ ꯑꯗꯨꯗꯤ ꯇꯨꯝ ꯌꯥꯔꯦ ꯎꯝ ꯑꯗꯨꯏꯔ ꯅꯪ ꯎꯏꯔꯤꯖꯁꯦ ꯑꯦ
ꯃꯥꯅꯦ
ꯃꯥꯅꯦ ꯀꯩ ꯏꯟꯁꯥꯡ ꯆꯥꯔꯕ ꯅꯪꯗꯤ ꯎꯝ ꯀꯩꯅꯣ ꯆꯥꯏ ꯀꯥꯡꯁꯣꯏ ꯆꯥꯏ
ꯎꯝ
ꯑꯣ ꯑꯥ ꯖꯤꯝ ꯁꯥꯟꯅꯕ ꯆꯠꯂꯨꯕ ꯎꯝ ꯖꯤꯝ ꯁꯥꯟꯅꯩꯕ ꯑꯌꯨꯛꯇ ꯎꯝ ꯑꯗꯨꯒꯤ ꯖꯤꯝ ꯁꯥꯟꯅꯕ ꯆꯠꯂꯨꯕ ꯑꯗꯨ ꯍꯜꯂꯛꯄꯒꯤ ꯀꯥꯡꯁꯣꯏꯒ ꯌꯦꯟ ꯑꯐꯨꯠꯄꯒ ꯆꯥꯏ
ꯎꯝ
ꯎꯝ
ꯍꯧꯖꯤꯛꯇꯤ ꯁꯥꯔꯃꯤꯅ ꯀꯥꯡꯁꯣꯏꯅ ꯍꯦꯟꯅ ꯍꯥꯎꯕꯅꯤꯗ
ꯍꯥꯎꯕꯅꯤꯗꯥ ꯍꯥꯎꯇ‌ꯦꯗ ꯀꯗꯥꯥꯏꯗꯒꯤ ꯀꯥꯡꯁꯣꯏꯕꯨ ꯀꯃꯥꯏꯅ ꯍꯥꯎꯗꯣꯏꯅꯣ ꯑꫭ ꯑꯁꯥꯕꯁꯤꯗꯕꯨ ꯊꯥꯎ ꯆꯥꯅꯤꯡꯕ꯭ꯔꯣ ꯆꯥꯅꯤꯡꯏꯗ ꯀꯥꯡꯁꯣꯏꯗꯨꯗꯤ ꯊꯣꯡꯉꯝꯕꯩ ꯁꯨꯝ ꯆꯥꯕ ꯋꯥꯅꯤ ꯑꯩꯈꯣꯏꯗꯤ ꯍꯧꯀꯥꯟꯗꯤ ꯀꯥꯡꯁꫭꯏꯅ ꯍ‌ꯦꯟꯅꯥ ꯍꯥꯎꯔ‌ꯦ ꯎꯝ ꯑꯗꯨꯏꯔꯥ ꯎꯇꯤ ꯆꯥꯏꯗꯣ ꯎꯝ ꯃꯥꯅꯦ ꯎꯇꯤꯁꯦ ꯀꯥꯡꯁꯣꯏ ꯆꯤꯡꯕ꯭ꯔꯣ
ꯎꯇꯤꯅ ꯃꯈꯜ ꯑꯃꯅꯤꯃꯅꯤꯗꯅ
ꯑꯣ ꯀꯩ ꯀꯥꯡꯁꫭꯏꯅꯒꯗꯤ ꯍꯦꯟꯅ ꯄꯥꯝꯅ ꯆꯥꯒꯦ ꯑꯁꯤꯟꯕꯒꯨꯝꯕ ꯊꯣꯡꯕꯁꯤꯅ ꯎꯝ ꯑꯁꯤꯟꯕ ꯎꯝ ꯑꯁꯤꯟꯕ ꯍꯥꯏꯗꯤ ꯒꯨꯂꯥꯒꯨꯝꯕ ꯑꯣꯏꯗꯣꯏꯔꯥ ꯅꯠꯇ‌ꯦ ꯖꯤꯕꯤꯒꯨꯝꯕ ꯑꯣꯏꯗꯣꯏꯗ ꯑꯣ ꯖꯤꯂꯤꯕꯤꯒꯨꯝꯕ ꯑꯣ ꯑꯊꯨꯝꯕꯁꯤꯅ ꯆꯝꯄ꯭ꯔꯥꯒꯨꯝꯕ ꯑꯣꯏꯗꯣꯏꯔꯥ ꯑꯗꯨꯒ
ꯑꯊꯨꯝꯕꯁꯤꯅ ꯆꯝꯄ꯭ꯔꯥꯒꯨꯝꯕ ꯅꯠꯇꯦ
ꯅꯠꯇ‌ꯦ
ꯑꯣ
ꯂꯩꯕꯨꯡ ꯈꯥꯡꯉꯥ ꯍꯥꯏꯗꯣ ꯑꯥ ꯑꯗꯨꯒꯨꯝꯕꯗꯨꯕ ꯥꯊꯨꯝꯕꯥ ꯑꯣꯏꯗ ꯑꫭ ꯌꯥꯝ ꯊꯨꯝꯕꯗꯣ
ꯎꯝ
ꯎꯝ ꯑꯗꯨ ꯀꯩꯅꫭꯔꯒ ꯑꯥ ꯑꯩꯈꯣꯏꯒꯤ ꯑꯥ ꯏꯔꯣꯝꯕꯗ ꯍꯥꯞꯄ ꯌꯥꯝ ꯍꯥꯎꯋꯦ ꯍꯥꯏ ꯑꯗꯨꯗꯣ
ꯎꯝ
ꯎꯝ ꯑꯗꯩ ꯌꯦꯟ ꯊꯣꯡꯕꯗꯒꯁꯨ ꯍꯥꯞꯅ ꯃꯥꯜꯂꯦ
ꯎꯝ ꯍꯥꯞ
ꯎꯝ ꯍꯥꯞꯅꯕꯅꯤ ꯁꯤꯡꯖꯨꯗꯁꯨ ꯍꯥꯞꯅꯕꯅꯤ ꯍꯧꯖꯤꯛꯀꯥꯟꯁꯤꯕꯨ ꯀꯔꯤ ꯀꯔꯤ ꯇꯧꯔꯒ ꯃꯇꯝꯁꯦ ꯁꯤꯖꯤꯟꯅꯔꯤꯒꯦ
ꯐꯣꯟ ꯌꯦꯡꯉꯒ ꯃꯇꯝ ꯁꯤꯖꯤꯟꯅꯩ
ꯁꯤꯖꯤꯟꯅꯩ ꯐꯣꯟꯁꯦ ꯑꯩꯈꯣꯏ ꯁꯨꯡꯌꯥ ꯌꯥꯗꯦꯕ ꯑꯣ ꯃꯇꯝꯁꯦ
ꯎꯝ
ꯎꯝ ꯑꯣ ꯐꯣꯟꯗ ꯒꯥꯔꯤ ꯑꯃꯥ ꯍꯥꯞꯆꯜꯂ ꯑꯗꯨꯝ ꯌꯦꯡ ꯂꯩꯕ ꯃꯇꯝꯁꯦ
ꯎꯝ ꯎꯝ
ꯂꯩꯈꯠ ꯁꯤꯔꯕꯨ ꯈꯟꯕꯅꯤ ꯂꯩꯥꯈꯠ ꯀ‌ꯦ ꯌꯥꯗꯦ ꯈꯤꯇꯪ ꯊꯨꯖꯟꯕ ꯌꯥꯕ ꯀꯩꯅꯣ ꯑꯃꯥ ꯌꯥꯎꯕꯅꯦ ꯑꯗꯨ ꯍꯥꯏꯔꯗꯤ ꯌꯥꯕꯅꯤ ꯃꯇꯝ ꯑꯩꯅ ꯍꯩꯇꯕ ꯑꯣꯏꯇꯥꯔꯦ ꯑꯗꯨꯗꯤ ꯇꯣꯉꯥꯟꯅ ꯇꯝꯕ ꯑꯃ ꯆꯪꯉꯦ ꯑꯦꯝ ꯌꯨꯗ ꯑꯗꯨꯒꯤ ꯇꯣꯉꯥꯟꯅ ꯗꯤꯄꯥꯔꯠꯃꯦꯟ ꯂꯩꯌꯦꯕꯀꯣ ꯑꯗꯨꯒꯨꯝꯕ ꯇꯝꯕꯒꯤ ꯎꯝ ꯑꯗꯨꯒꯨꯝꯕ ꯇꯝꯕ ꯑꯃ ꯆꯡꯏ ꯍꯧꯖꯤꯛꯁꯤꯕꯨ ꯑꯣ ꯑꯗꯨ ꯇꯝꯗꯕꯒꯤ ꯑꯣꯏꯇꯥꯔꯦ ꯎꯝ ꯇꯝꯗꯕꯩꯅꯦ ꯍꯧꯖꯤꯛꯁꯦ ꯅꯣꯏ ꯑꯗꯥꯏ ꯋꯦꯗꯔ ꯀꯃꯥꯏꯅ ꯇꯧꯒꯦ ꯁꯥꯕ꯭ꯔꯥ ꯅꯠꯇ꯭ꯔꯒ ꯅꯣꯡꯊꯤ ꯅꯣꯡꯃ ꯅꯣꯡꯃꯪꯕ꯭ꯔꯣ ꯀꯃꯥꯏꯅ ꯇꯧꯕꯁꯦ
ꯅꯣꯡ ꯃꯡꯉꯤ ꯅꯣꯡꯁꯨ ꯇꯥꯗꯦ
ꯇꯥꯗꯦ
ꯃꯪꯉꯥꯒ ꯇꯣꯛꯄꯒꯤ ꯁꯥꯏ
ꯍꯣꯏꯅꯦ
ꯎꯝ ꯅꯣꯡ ꯃꯪꯉꯥꯒ ꯇꯥꯗꯕꯗꯣ ꯁꯥꯗ꯭ꯔꯣ
ꯁꯥꯗ꯭ꯔꯣ ꯁꯥꯗꯤꯌꯦ ꯐꯦꯟ ꯊꯥꯏꯌꯦ
ꯎꯝ
ꯎꯝ ꯅꯣꯡ ꯆꯨꯕꯅ ꯅꯨꯡꯉꯥꯏꯕ꯭ꯔꯣ ꯃꯪꯕꯅ ꯅꯨꯡꯉꯥꯏꯕ꯭ꯔꯣ
ꯆꯨꯕꯥꯅ ꯅꯨꯡꯉꯥꯏꯇ꯭ꯔꯗꯤ ꯀꯩꯅꯣ ꯑꯗꯨꯗꯤ
ꯀꯃꯥꯏꯅ ꯅꯨꯡꯉꯥꯏꯕꯅꯣ ꯆꯨꯕ ꯅꯨꯡꯉꯥꯏꯔꯤꯁꯤꯅ ꯐꯣꯟꯗꯨ ꯌꯦꯡꯉꯒ ꯁꯨꯝ ꯂꯩꯕꯅꯤꯅ ꯃꯄꯥꯟꯗ ꯊꯣꯛꯑꯒ ꯊꯕꯛ ꯆꯠꯇꯕꯅꯤꯅ ꯆꯨꯕꯥꯅ ꯅꯨꯡꯉꯥꯏꯇ꯭ꯔꯣ ꯐꯣꯟ ꯌꯦꯡ ꯅꯨꯡꯉꯥꯏꯅꯕ ꯎꯂꯤ ꯃꯄꯥꯟ ꯊꯣꯛꯇꯅꯕ ꯐꯣꯟꯁꯦ ꯅꯣꯡꯃꯗ ꯄꯨꯡ ꯀꯌꯥꯃꯨꯛꯀꯗꯤ ꯌꯦꯡꯕꯤꯒꯦ ꯇꯨꯝꯕꯗ ꯈꯛꯇꯥꯅꯦ ꯍꯥꯏꯕꯅꯤ ꯐꯣꯟ ꯊꯥꯔꯤꯁꯦ ꯇꯨꯝꯕꯗꯁꯨ ꯑꯗꯨꯝ ꯑꯩꯈꯣꯏꯒꯤ ꯐꯣꯟꯗꯣ ꯑꯗꯨꯝ ꯌꯦꯡꯉꯥꯒ ꯑꯗꯨꯝ ꯇꯨꯝꯈꯤꯕ ꯌꯥꯎꯗ꯭ꯔꯣ
ꯌꯥꯎꯔꯤꯅꯦ ꯑꯗꯨꯁꯨ
ꯑꯗꯨꯒ ꯕꯣꯜꯒꯗꯤ ꯌꯦꯡꯕ꯭ꯔꯣ
ꯕꯣꯜꯗꯤ ꯌꯦꯡꯗꯦ
ꯕꯣꯜꯗꯤ ꯃꯤꯌꯥꯝ ꯌꯦꯡꯅꯩ ꯌꯦꯡꯅꯗ꯭ꯔꯣ ꯃꯤꯌꯥꯝꯅ ꯌꯦꯡꯅꯕꯅꯦ ꯎꯝ ꯑꯗꯨꯅ ꯃꯤꯅ ꯌꯦꯡꯅꯕꯗꯣ ꯌꯦꯡꯗꯅꯕ ꯑꯣ ꯃꯤꯅ ꯌꯦꯡꯗꯕꯗꯨꯉꯥꯛꯇꯥ ꯌꯦꯡꯕ ꯍꯥꯏꯇꯥꯔꯦꯀꯣ
ꯎꯝ
ꯎꯝ ꯃꯤꯅ ꯌꯦꯡꯗꯕꯁꯦ ꯀꯩ ꯀꯩꯅꯣ ꯌꯥꯎꯔꯤꯁꯦ ꯐꯣꯟꯗ ꯈꯪꯗꯦ ꯀꯩꯀꯩꯅꯣ ꯌꯥꯝꯔꯤꯁꯦ ꯃꯤꯅ ꯌꯦꯡꯗꯕꯁꯦ ꯂꯣꯟ ꯍꯥꯏꯁꯤꯅꯗꯤ ꯍꯧꯖꯤꯛꯀꯥꯟꯒꯤ ꯌꯥꯝ ꯊꯨꯅ ꯍꯦꯟꯅ ꯌꯦꯡꯅꯩꯗꯅ ꯃꯤꯅ ꯑꯗꯣ ꯑꯩꯗꯤ ꯌꯦꯡꯗꯤꯌꯦ
ꯀꯔꯤꯒꯤ ꯌꯦꯡꯗ꯭ꯔꯤꯕ
ꯑꯩꯗꯤ ꯕꯣꯜ ꯌꯦꯡꯕ ꯉꯝꯗꯦ ꯄꯣꯕꯥ ꯃꯤꯗꯣ ꯎꯔꯒ ꯍꯦꯛꯇ ꯀꯞꯄꯦ
ꯎꯝ
ꯎꯝ ꯍꯨꯃꯥꯜ ꯑꯃ ꯊꯝꯃꯒ ꯌꯦꯡꯉꯣ ꯍꯨꯃꯥꯟꯅ ꯀꯣꯟꯅꯔꯣꯏꯗꯕ ꯑꯩꯅ ꯀꯞꯄꯛꯑꯗꯤ ꯎꯝ ꯇꯞꯀꯥꯟ ꯌꯥꯅꯗꯣꯏꯔ ꯥ ꯍꯥ ꯍꯣꯏ
ꯇꯞ ꯎꯝ
ꯎꯝ ꯊꯞꯇꯣ ꯑꯃ ꯀꯃ ꯂꯥꯏ ꯈꯨꯗꯦꯡ ꯑꯆꯧꯕꯗꯣ
ꯎꯝ
ꯎꯝ ꯑꯗꯨꯒꯨꯝꯕ ꯅꯠꯇ꯭ꯔꯗꯤ ꯌꯥꯔꯣꯏꯗꯕ ꯑꯩꯅ ꯀꯞꯄꯛꯑꯗꯤ ꯅꯍꯥꯟꯖꯨ ꯑꯣ ꯑꯗꯨꯝꯕꯗꯤ ꯂꯩꯔꯝꯃꯔꯣꯏ ꯅꯍꯥꯟꯖꯨ ꯂꯩꯀꯥꯏꯗ ꯕꯣꯜ ꯌꯦꯡꯕ ꯊꯣꯛꯎꯔꯒ ꯑꯁ ꯑꯩꯅ ꯀꯞꯇꯅ ꯃꯌꯥꯝꯅ ꯊꯦꯝꯅꯗꯅ ꯂꯣꯏꯗꯅ ꯑꯁ ꯑꯗꯨꯒꯤ ꯑꯗꯨꯝ ꯇꯟꯗꯅ ꯃꯈꯥ ꯇꯥꯕ ꯑꯗꯨꯝ ꯌꯦꯡꯒꯤꯗ꯭ꯔꯦ ꯑꯩꯗꯤ ꯌꯥꯝ ꯀꯞꯀꯜꯂꯦꯕ
ꯎꯝ
ꯅꯪꯖꯨ ꯑꯝꯇ ꯌꯦꯡꯉꯣ ꯀꯞꯅꯕ
ꯀꯞꯅꯤꯡ
ꯀꯞꯅꯤꯡꯇꯦꯗ ꯑꯩꯗꯤ ꯕꯣꯜ ꯌꯦꯡꯉ ꯀꯞꯄꯗꯤ ꯅꯨꯡꯉꯥꯏꯕꯅꯦ ꯅꯪ ꯊꯋꯥꯏ ꯅꯨꯡꯉꯥꯏꯇꯕꯩ ꯀꯞꯄꯗꯨꯗꯤ ꯑꯗꯨꯗꯤ ꯅꯨꯡꯉꯥꯏꯕꯗꯨ ꯕꯣꯜ ꯌꯦꯡꯉ ꯀꯞꯄꯗꯤ ꯅꯨꯡꯉꯥꯏꯕꯅꯤ
ꯑꯗꯣ ꯑꯩꯗꯤ ꯄꯤ ꯌꯥꯝ ꯄꯥꯝꯃꯨꯕ
ꯑꯣ ꯍꯥꯏꯗꯤ ꯍꯥꯟꯅ ꯂꯣꯏ ꯀꯞꯊꯣꯛꯈ꯭ꯔꯕ ꯅꯠꯇ꯭ꯔꯒ ꯀꯣꯟꯅ ꯀꯞꯅꯕꯒꯤ ꯈꯥꯛꯄꯔꯥ ꯀꯃꯥꯏꯟ ꯇꯧꯕꯅꯣ ꯀꯣꯟꯅ ꯀꯞꯅꯕꯩ ꯈꯥꯛꯏꯕ ꯐꯩ ꯈꯥꯛꯆꯜꯂꯣ ꯈꯥꯛꯆꯜꯂꯣ ꯑꯗꯣ ꯄꯤꯖꯤꯗꯤ ꯀꯃꯥꯏꯟ ꯇꯧꯏ ꯑꯩꯈꯣꯏꯒꯤ ꯑ ꯄꯩꯁꯥꯒꯨꯝꯕꯗꯤ ꯕꯦꯡꯇ ꯊꯝꯃꯤꯀꯣ ꯑꯗꯨꯒ ꯄꯤꯖꯤꯗꯤ ꯀꯥꯏꯗ ꯊꯝꯒꯦ